ꯍꯜꯂꯣ ꯏꯔꯨꯒꯦ ꯍꯥꯏꯕ꯭ꯔꯣ
ꯑꯁ ꯑꯩꯗꯣ ꯍꯧꯖꯤꯛꯁꯦ ꯑꯩꯒꯤ ꯍꯤꯜꯁ ꯑꯃ ꯍꯥꯞꯔꯒ ꯂꯩꯕꯅꯦꯕ ꯅꯍꯥꯟ ꯏꯅꯥꯎꯄꯤꯅ ꯁꯦꯠꯂꯒ ꯂꯩꯕꯒꯤ ꯃꯥ ꯂꯧꯈꯤꯕ ꯍꯤꯜꯗ ꯃꯣꯏ ꯍꯥꯞꯄꯒ ꯂꯩꯕ ꯀꯥꯟꯗ ꯆꯤꯜꯂꯦꯅꯦ ꯑꯩꯁꯦ ꯈꯣꯡ ꯆꯥꯎꯈꯠꯄ꯭ꯔꯥ ꯈꯪꯗꯦ
ꯍꯣꯏ ꯈꯣꯡ ꯆꯥꯎꯈꯕ꯭ꯔꯣ ꯑꯦ ꯀꯩꯅꯣ
ꯈꯪꯗꯦꯕ ꯆꯤꯂꯦꯕ ꯍꯅ ꯍꯥꯟꯗꯤ ꯑꯗꯨꯝ ꯍꯥꯞꯄꯟ ꯌꯥꯕꯅꯤꯕ ꯉꯁꯤ ꯁꯤ ꯍꯥꯞꯄ꯭ꯔꯒ ꯇꯧꯩꯅꯣ ꯇꯧꯋꯤꯅꯦ ꯈꯔ ꯇꯥꯏꯠ ꯑꯣꯏꯔꯤꯅꯦ
ꯑꯗꯣ ꯅꯣꯡꯃ ꯀꯩꯅꯣ ꯆꯠꯁꯤꯅ ꯑꯩꯈꯣꯏꯁꯨ ꯁꯟꯗꯦ ꯃꯥꯔꯀꯦꯠꯀꯨꯝꯕ ꯆꯠꯁꯦ
ꯆꯗꯦꯕ ꯅꯪꯕꯣꯗꯤ ꯅ ꯍꯅꯤꯒꯤ ꯆꯁꯦ ꯆꯁꯦ ꯀꯧꯔꯒ ꯅꯪꯗꯤ ꯁꯪꯗꯦ ꯊꯕꯛ ꯂꯩꯌꯦ ꯑꯗꯨꯝ ꯍꯥꯏꯔꯒ ꯂꯩꯕꯅꯤꯅꯦ ꯆꯠꯄ ꯌꯥꯏꯗ ꯍꯣꯏ
ꯑꯍꯣꯡ ꯑꯍꯣꯡꯕ ꯂꯕ ꯆꯠꯁꯦ ꯑꯇꯥꯡ ꯑꯇꯥꯡꯕꯗꯤ ꯇꯥꯡꯕꯗꯤ ꯑꯩꯈꯣꯏ ꯀꯩꯅꯣ ꯇꯧꯕ ꯉꯝꯗꯦꯕ
ꯆꯠꯄ ꯌꯥꯏ ꯆꯄ ꯄ ꯀꯩꯁꯨ ꯇꯦ ꯑꯩꯗꯤ ꯅꯠꯇꯨ ꯎꯝ ꯁꯟꯗꯦ ꯅꯍꯥꯟ ꯁꯟꯗꯦꯗꯣ ꯆꯠꯂꯦ ꯑꯩꯅꯦ ꯑꯩꯈꯣꯏ ꯏꯃꯥꯟꯅꯕꯤ ꯑ ꯃꯕꯥꯅꯤ ꯑꯅꯤꯅꯦ ꯑꯩꯈꯣꯏ ꯆꯠꯂꯒ ꯁꯅꯦꯝꯃꯔꯀ ꯌꯦꯡꯕ ꯆꯠꯂꯦꯕ ꯑꯗ ꯑꯩꯈꯣꯏꯁꯦ ꯐꯨꯔꯤꯠ ꯑꯃ ꯑꯃꯗꯤ ꯂꯩꯌꯦ
ꯀꯅ ꯑꯩ ꯀꯔꯤ ꯀꯩ ꯅꯨꯃꯤꯠꯇꯔꯣ ꯏꯗꯣꯝꯆꯥ ꯏꯕꯥꯅꯤ ꯕꯖꯥꯔ ꯆꯠꯂꯦꯕ ꯍꯦꯟꯖꯥꯡ ꯄꯤ ꯂꯧꯕ ꯆꯠꯄꯅꯦ ꯑꯗ ꯃꯇꯥꯏꯗ ꯀꯔꯤ ꯍꯥꯏꯕ ꯈꯣꯡꯒ꯭ꯔꯥꯎ ꯑꯃ ꯐꯖꯩꯕ ꯑꯗꯨꯝ ꯆꯔꯁ ꯈꯣꯏ ꯁꯦꯟꯗꯦ ꯁ꯭ꯀꯨꯜ ꯆꯠꯄ ꯆꯠꯄꯗ ꯁꯦꯠꯄꯁꯨ ꯌꯥꯏꯕ ꯐꯣꯔꯃꯦꯜꯗꯤ ꯐꯣꯔꯃꯦꯜ ꯃꯛꯇꯤ ꯅꯠꯇꯦ ꯃꯥꯒꯤ ꯄ꯭ꯔꯤꯟꯁꯨ ꯐꯖꯕꯀꯣ ꯃꯥꯒꯤ ꯕꯇꯟꯈꯨꯨ ꯍꯥꯞ ꯋꯦꯁꯇꯣ ꯑꯗꯨꯝ ꯐꯖꯕ ꯑꯩꯗꯣ ꯂꯧꯅꯤꯡꯈ꯭ꯔꯦꯕ ꯈꯪꯕ꯭ꯔꯥ ꯍꯪꯉꯦ ꯑꯗꯨꯒ ꯎꯝ ꯃꯃꯟꯗꯣ ꯑꯗꯨꯝ ꯌꯥꯏꯌꯦꯦ ꯌꯥꯕꯕꯨꯗꯤ ꯑꯗꯨꯝ ꯃꯨꯟꯅ ꯌꯦꯡꯉꯒ ꯂꯣꯏꯅ ꯆꯨꯕ ꯋꯥꯅꯤꯗ
ꯑꯁ ꯑꯗꯨꯅꯦ ꯐꯖꯔꯦ ꯍꯥꯏ ꯑꯗꯨꯅꯦ ꯆꯞ ꯆꯥꯔꯒ ꯐꯖꯔꯦ ꯍꯥꯏꯅ ꯌꯦꯡꯕ ꯀꯥꯟꯗꯗꯤ ꯑꯃꯨꯛ ꯀꯩꯅꯣ ꯔꯤꯖꯦꯛ ꯑꯃ ꯂꯩꯕꯗꯣ ꯑꯗꯨꯃꯥꯏ
ꯎꯝ ꯎꯝ ꯑꯁ ꯇꯜ ꯑꯃ ꯑꯃ ꯈꯇ ꯑꯃꯈꯛꯇ ꯑꯣꯏꯔꯗꯤ ꯑꯗꯨꯝ ꯑꯩꯈꯣꯏ ꯁꯦꯝꯃꯒ ꯌꯥꯕꯅꯦꯕ ꯌꯥꯝ ꯑꯗꯣ ꯃꯨꯟꯅ ꯌꯦꯡꯔꯒ ꯑꯗꯨꯝ ꯂꯩꯕꯗꯣ
ꯅꯨꯡꯉꯥꯏꯗꯕꯗ ꯋꯥꯈꯜ ꯋꯥꯈꯜꯗꯨꯗꯤ ꯑꯁ ꯑꯁꯤ ꯈꯪꯕ꯭ꯔꯥ ꯂꯩꯔꯗꯤ ꯑꯗꯨꯃꯥꯏꯅ ꯁꯦꯠꯄ ꯌꯥꯔꯦ ꯁꯤ ꯐꯨꯔꯤꯠꯒ ꯂꯩꯑꯦ ꯑꯗꯨꯗꯤ ꯃꯥ
ꯎꯝ ꯃꯆꯨꯗꯁꯨ ꯑꯩꯅ ꯄꯥꯝꯕꯅꯦꯕ ꯑꯩꯗ ꯍꯟꯗꯛ ꯍꯣꯏ ꯍꯣꯏ ꯍꯣꯏ ꯍꯣꯏ ꯑꯗꯨꯒꯨꯝꯕꯗꯅꯦꯕ ꯄ꯭ꯔꯤꯟ ꯄ꯭ꯔꯤꯟꯁꯨ ꯌꯥꯎꯋꯦꯕ ꯄ꯭ꯔꯤꯟꯁꯨ ꯌꯥꯎꯋꯦꯕꯀꯣ ꯑꯗꯣ ꯃꯥꯒꯤ ꯐꯤꯗꯣ ꯑꯪ ꯄ꯭ꯔꯥ ꯀꯩ ꯍꯥꯏꯖꯤꯔ ꯈꯪꯗ꯭ꯔꯦ ꯌꯥꯝ ꯐ ꯐꯖꯕꯅꯦꯕ ꯏꯁꯀꯥꯔꯠꯁꯨ ꯅꯠꯇꯦ ꯏꯁꯀꯥꯔ ꯏꯁꯀꯥꯔꯠ ꯃꯛꯁꯨꯨ ꯅꯠꯇꯕꯀꯣ ꯐꯖꯕꯅꯦꯕ ꯑꯩꯅ ꯄꯤ ꯕꯤ ꯑꯦꯁ ꯀꯨꯝꯕ ꯂꯩꯔꯗꯤꯅ ꯂꯧꯒꯦꯅ ꯇꯧꯕꯅꯦꯕ ꯑꯗꯨ
ꯄꯦꯁꯀꯤ ꯃꯇꯥꯡ ꯍꯥꯏꯔꯒ ꯀꯔꯝ ꯀꯥꯟꯗ ꯑꯃꯨꯛ ꯂꯩꯗꯣꯏꯔꯣ ꯗꯤꯁꯦꯝꯕꯔ ꯁ꯭ꯋꯥꯏꯗ ꯂꯩꯗꯣꯏꯔꯣ
ꯈꯪꯗ꯭ꯔꯦ ꯑꯩꯁꯨ ꯂꯩꯇꯕꯅꯤꯅ ꯑꯩꯖꯨ ꯂꯩꯗꯕꯅꯤꯅ ꯈꯪ ꯈꯪꯗ꯭ꯔꯤ ꯑꯃꯨꯛ ꯃꯇꯝ ꯑꯃꯒ ꯃꯤꯇꯤꯡ ꯇꯧꯔꯒ ꯈꯟꯅꯔꯒ ꯑꯃꯨꯛꯒ ꯇꯧꯕꯅꯤꯗ
ꯍꯥꯏꯕꯗꯤ ꯎꯝ ꯗꯤꯁꯦꯝꯕꯔꯗꯗꯤ ꯍꯣꯏ ꯈꯔ ꯐꯔꯦ ꯑꯗꯣ ꯑꯣꯛꯇꯣꯕꯔ ꯁ꯭ꯋꯥꯏꯗꯗꯤ ꯃꯣꯏ ꯍꯥꯔꯚꯦꯁꯇꯤꯡ ꯍꯣꯂꯤꯗꯦ ꯂꯩꯕ ꯀꯥꯟꯗꯗꯤ
ꯌꯥꯔ ꯎꯝ ꯑꯦꯛꯖꯥꯝꯁꯨ ꯅꯛꯄ ꯎꯝ ꯊꯕꯛꯁꯨ ꯆꯤꯜꯂꯦ ꯑꯦꯛꯖꯝꯁ ꯑꯗꯨ ꯅꯛꯑꯦ ꯑꯗꯨꯒꯤ ꯌꯥꯔꯣꯏ ꯗꯤꯁꯦꯝꯕꯔ ꯄꯨꯔꯥ ꯐ꯭ꯔꯤ ꯑꯣꯏꯀꯥꯟꯗ ꯗꯤꯁꯦꯝꯕꯔꯗꯨ ꯁꯤꯁꯨ ꯀꯩꯅꯣ ꯇꯧꯋꯤꯅꯦ ꯊꯕꯛ ꯆꯤꯜꯂꯦꯕ ꯑꯩꯈꯣꯏ ꯀꯩꯅꯣ ꯈꯪꯗꯦ
ꯗꯤꯁꯦꯝꯕꯔ ꯃꯣꯏ ꯑꯦꯛꯖꯥꯝ ꯂꯣꯏꯕ ꯍꯦꯛ ꯂꯣꯏꯕꯒ ꯇꯧꯕꯗꯣ
ꯍꯣꯏ ꯍꯦꯛ ꯇꯧꯔꯒꯁꯨ ꯑꯃꯨꯛꯀ ꯈ꯭ꯔꯤꯁꯃꯥꯁꯀꯤꯁꯨ ꯑꯃꯨꯛꯀ ꯊꯕꯛꯅꯦ ꯈꯪꯗꯦꯗ
ꯍꯞꯇꯥ ꯑꯃꯒꯨꯝꯕꯗꯤ ꯌꯥꯏꯅ ꯍꯥꯏꯕꯗꯤ ꯎꯝ ꯍꯥꯏꯕꯗꯤ ꯑꯩꯈꯣꯏ ꯈꯨꯟꯗ ꯂꯩꯕ ꯁ꯭ꯀꯨꯜꯁꯤꯡꯗꯤ ꯗꯤꯁꯦꯝꯕꯔ ꯑ ꯍꯥꯏꯕꯗꯤ ꯗꯤꯁꯦꯝꯕꯔ ꯊꯣꯛꯇ꯭ꯔꯤꯉꯩꯗꯒꯤ ꯂꯣꯏꯅ ꯂꯣꯏꯌꯦꯅ ꯗꯥꯏꯠ ꯗꯦꯠ ꯊꯥꯔꯇꯤꯗꯒꯤ ꯗꯤꯁꯦꯝꯕꯔ ꯊꯣꯛꯇ꯭ꯔꯤꯉꯩꯗ
ꯁ꯭ꯀꯨꯜ ꯈꯔ ꯗꯤꯁꯦꯝꯕꯔ ꯗꯦꯠ ꯇꯨ ꯌꯥꯎ ꯂꯣꯏꯕ ꯌꯥꯎꯅꯕꯅꯦ
ꯗꯦꯠ ꯐꯥꯏꯚ ꯒꯨꯝꯗ ꯍꯧꯔꯒ ꯌꯥꯕꯅꯤꯗ ꯗꯦꯠ ꯐꯥꯏꯚ ꯒꯨꯝꯗ ꯍꯧꯔꯒ ꯗꯦꯠ ꯇꯨꯋꯦꯜꯐ
ꯎꯝ ꯑꯗꯨꯃꯥꯏ ꯏꯟ ꯇꯅꯤꯉꯥꯏ ꯍꯣꯏ ꯇꯧꯅꯤꯡꯉꯩ ꯇꯧꯔꯒꯦ ꯈꯪꯗꯦ ꯑꯩ ꯌꯨꯝ ꯂꯥꯛꯑꯀꯥꯟꯗ ꯈꯟꯅꯔꯒꯦ ꯎꯝ ꯌꯥꯕꯅꯦ ꯌꯥꯕꯕꯨꯗꯤ ꯄ꯭ꯔꯣꯒ꯭ꯔꯥꯝ ꯌꯥꯝꯃꯗꯤ ꯅꯨꯡꯉꯥꯏꯇꯕꯀꯣ ꯑꯃꯨꯛꯒ ꯄ꯭ꯔꯣꯒ꯭ꯔꯥꯝ ꯆꯤꯟ ꯗꯤꯁꯦꯝꯕꯔꯗꯁꯨ ꯀꯩꯅꯣ ꯄ꯭ꯔꯣꯒ꯭ꯔꯥꯝ ꯆꯤꯟꯒꯜꯂꯦꯕ ꯑꯗꯨꯒꯤ ꯈꯪꯗꯦ ꯈ꯭ꯔꯤꯁꯃꯥꯁꯀꯤ ꯀꯩ ꯐꯅꯦꯛ ꯀꯩ ꯐꯅꯦꯛ ꯁꯦꯠꯀꯦ ꯍꯥꯏꯕ꯭ꯔꯣ ꯑꯗꯨꯒ
ꯑꯗꯨꯅꯦ ꯑꯩꯅ ꯍꯥꯟꯅ ꯅꯉꯣꯟꯗ ꯍꯥꯏꯕꯤꯕꯗꯣ
ꯐꯅꯦꯛ ꯑꯅꯧꯕꯁꯨ ꯂꯧꯅꯤꯡꯉꯦ ꯄꯩꯁꯥꯗꯤ ꯌꯥꯎꯗꯕ
ꯐꯅꯦꯛ ꯑꯅꯧꯕꯁꯦ ꯆꯠꯀꯗꯕꯁꯦ ꯑꯩꯅ ꯁꯥꯒꯗꯕꯁꯦ ꯑꯩꯅ ꯑꯩ ꯑꯁꯤꯗ ꯑꯩ ꯑꯁꯤꯗ ꯂꯩꯕꯒꯤ ꯁꯥꯕ ꯑꯩꯒꯤ ꯐꯥꯎ ꯁꯥꯕ ꯌꯥꯔꯣꯏꯗꯪ ꯍꯟꯗꯛꯇꯤ ꯅꯦꯛꯁ ꯏꯌꯥꯔ ꯨꯝꯕ ꯁꯥꯕꯗꯤ ꯌꯥꯔꯅꯤ ꯑꯗꯣ ꯍꯟꯗꯛꯇꯤ ꯉꯝꯃꯔꯣꯏ ꯑꯩꯁꯨ
ꯑꯗꯣ ꯍꯟꯗꯛ ꯅꯪ ꯀꯨꯏꯅ ꯂꯩꯅꯤ ꯍꯥꯏꯕ ꯁꯦꯝꯕꯔ ꯄꯥ
ꯈꯪꯗꯦ ꯌꯥꯔꯗꯤ ꯑꯗꯨꯝ ꯂꯩꯒꯅꯤ ꯑꯩꯈꯣꯏ ꯀꯩꯅꯣꯝꯃꯨꯛꯀ ꯂꯩꯔꯤꯕꯔꯤꯕ ꯑꯉꯥꯡ ꯈꯪꯗꯦ ꯆꯠꯊꯣꯛꯄꯗ ꯈꯔ ꯋꯥꯗꯧ ꯃꯥꯜꯂꯦ ꯈꯪꯗꯦꯗ ꯌꯦꯡꯉꯁꯦ ꯃꯇꯝ ꯀꯣ ꯃꯥ ꯄꯨꯔꯛꯀꯅ ꯌꯦꯡꯉꯁꯦ ꯀꯩꯅꯣꯗ ꯍꯥꯏꯌꯣ ꯏꯃꯥꯟꯅꯕꯤꯗ ꯍꯥꯏꯕ ꯌꯥꯗ
ꯑꯁ ꯃꯥꯗꯤ ꯀꯩꯅꯣ ꯌꯥꯝ ꯊꯕꯛ ꯆꯤꯜꯂꯦ ꯁꯡꯉꯔꯣꯏ ꯑꯗꯨꯒꯤ ꯈꯨꯗꯛꯇ ꯍꯥꯏꯕꯗ ꯃꯥ ꯁꯡꯉꯔꯣꯏꯕ
ꯎꯝ ꯁꯪꯗꯤ ꯁꯪꯉꯣꯏ ꯃꯥ ꯊꯕꯛꯁꯨ ꯌꯥꯝꯃꯅꯤ
ꯐꯅꯦꯛ ꯁꯦꯠꯄꯥ ꯐꯅꯦꯛ ꯁꯦꯕ ꯑ ꯐꯅꯦꯛ ꯁꯦꯠꯄ ꯍꯥꯏꯔꯒ ꯐꯅꯦꯛ ꯂꯩꯇ꯭ꯔꯗꯤ ꯏꯁꯀꯥꯔꯠ ꯑꯣꯏꯅ ꯁꯦꯠꯂꯒ ꯆꯠꯇꯣꯏꯅꯦ
ꯍꯣꯏ ꯌꯥꯏꯗ ꯑꯩꯈꯣꯏꯗꯤ ꯐꯅꯦꯛ ꯐꯅꯦꯛ ꯐꯅꯦꯛ ꯅꯠꯇ꯭ꯔꯁꯨ ꯏꯁꯀꯥꯔꯠꯁꯨ ꯍꯥꯞꯄꯤꯌꯨ ꯌꯥꯏ ꯐꯅꯦꯛ ꯑꯗꯨꯝ ꯀꯩꯅꯣ ꯂꯩꯔꯤꯅ ꯔꯥꯅꯤꯒꯤ ꯑꯗꯨꯝ ꯗꯗꯥꯏꯔꯤꯅ
ꯑꯗꯨꯕꯨ ꯑꯅꯧꯕ ꯐꯤꯅꯗꯤ ꯁꯦꯠꯅꯤꯡꯉꯤꯅ
ꯑꯅꯧꯕꯗꯤ ꯍꯣꯏ ꯑꯅꯧꯕ ꯍꯥꯏꯗꯤ ꯍꯣꯏ ꯂꯣꯏꯅꯃꯛ ꯄꯥꯝꯅ
ꯃꯆꯨ ꯁꯤꯕ꯭ꯔꯥ ꯃꯆꯨ ꯐꯠꯇꯕ꯭ꯔꯥ ꯐꯕ꯭ꯔꯥ ꯈꯪꯗꯦ ꯑꯅꯧꯕ ꯍꯥꯏꯔꯗꯤ ꯑꯗꯨꯝ ꯌꯥꯔꯦꯕ ꯃꯤꯅ ꯎ ꯎꯗꯕ
ꯃꯤꯅ ꯁꯦꯠꯅꯗꯕ ꯍꯣꯏ ꯑꯗꯣ ꯅꯪ ꯀꯩꯅꯣ ꯏꯟꯁꯇꯥꯒ꯭ꯔꯥꯝꯗ ꯑꯗꯨꯝ ꯎꯏꯗꯅ
ꯎꯝ
ꯌꯦꯡꯉꯣ ꯑꯩ ꯍꯥꯏꯗꯤ ꯁꯥꯕ ꯁꯪꯗ꯭ꯔꯁꯨ ꯑꯩꯅ ꯅꯪꯕ ꯃꯇꯝꯗ ꯁꯥꯅꯤꯡꯉꯥꯏꯀꯣ ꯅꯪꯒꯤꯔ ꯑꯩꯒꯤꯔꯥ ꯈꯟꯗꯦ ꯐꯖꯕ ꯄꯨꯔꯗꯤ ꯊꯥꯔꯛꯑꯣꯅꯦ ꯌꯦꯡꯉꯣ
ꯐꯖꯕꯗꯤ ꯑꯗꯨꯝ ꯑꯣꯏ ꯑꯗꯨꯕꯨ ꯅꯍꯥꯟ ꯑꯩꯅ ꯅꯪꯉꯣꯟꯗ ꯊꯥꯕꯗꯣ ꯑꯗꯣ ꯍꯦꯟꯅ ꯑꯩꯗꯤ ꯄꯥꯝꯕ ꯈꯔ ꯔꯦꯠ ꯀꯂꯔꯗꯣ ꯗꯤꯞ ꯑꯣꯏꯔꯒ
ꯑꯣ ꯑꯣ
ꯑꯗꯨ ꯑꯣꯏꯕꯗꯣ
ꯑꯗꯣ ꯂꯪ ꯂꯪ ꯀꯂꯔꯗꯣ ꯃꯆꯨꯗꯣ ꯏꯕꯥꯅꯤ ꯆꯠꯂꯒ ꯌꯦꯡꯒꯗꯕꯅꯦ ꯏꯊꯟꯇ ꯌꯦꯡꯕꯗꯣ
ꯍꯣꯏ ꯅꯪ ꯑꯗꯨꯝ ꯀꯨꯏꯅ ꯂꯩꯒꯦ ꯍꯥꯏꯔꯗꯤ ꯍꯣꯏ ꯌꯦꯡꯕ ꯆꯠꯄꯁꯨ ꯌꯥꯏꯗ
ꯆꯠꯁꯤꯀꯣ ꯑꯩ ꯍꯧꯔꯛꯀꯦ ꯑꯩ ꯑꯩ ꯆꯠꯄ ꯂꯩ ꯃꯇꯝ ꯆꯠꯄ ꯌꯥꯎꯔꯗꯤꯀꯣ ꯍꯥꯏꯔꯛꯀꯦ ꯑꯗꯨ
ꯀꯨꯏꯅ ꯂꯩꯒꯦ ꯍꯥꯏꯔꯗꯤ ꯆꯠꯄ ꯀꯩ ꯍꯥꯏꯁꯤꯔꯥ ꯑꯗꯨꯝ ꯌꯥꯏꯗ ꯆꯠꯊꯣꯛ ꯆꯠꯁꯤꯟ ꯑꯗꯨꯝ ꯄꯨꯟꯅ ꯆꯠꯄꯗꯨꯝ ꯁꯟꯗꯦ ꯈꯨꯗꯤꯡꯗꯤ ꯑꯩꯁꯨ ꯁꯨꯇꯤ ꯑꯣꯏꯗꯣꯏꯅꯦꯕ
ꯑꯥ ꯌꯥꯏ ꯌꯦꯡꯁꯦ ꯁꯟꯗꯦꯗ ꯑꯗꯨꯣ ꯃꯣꯏ ꯗꯨꯀꯥꯟꯗꯤ ꯍꯥꯡꯗꯤ ꯍꯥꯡꯒꯨꯗ꯭ꯔꯗꯣ
ꯑꯔꯝꯒꯅꯤ ꯍ
ꯎꯝ
ꯁꯟꯗꯦꯅꯦ ꯍꯥꯏꯅ ꯀ꯭ꯂꯥꯁ ꯇꯧꯐꯝ ꯀꯩ ꯍꯥꯏꯁꯤꯔꯗ ꯌꯥꯝ ꯀꯃꯥꯏꯅ ꯇꯧꯗꯣꯏꯅꯣ
ꯈꯪꯗ꯭ꯔꯦ ꯑꯁ ꯐꯅꯦꯛꯁꯦ ꯑꯩ ꯁꯥ ꯍꯥꯞꯄ ꯁꯥ ꯏꯃꯥꯟꯅꯕꯤꯒꯤ ꯐꯤꯁꯨ ꯁꯥꯅꯤꯡꯉꯥꯏ ꯂꯩꯕꯅꯤꯀꯣ ꯑꯩꯗꯣ ꯃꯥꯗꯤ ꯍꯥꯟꯅ ꯄꯤꯈ꯭ꯔꯕꯅꯦ ꯅꯍꯥꯟꯥꯟꯅ ꯄꯤꯈ꯭ꯔꯕꯅꯦ ꯑꯩ ꯍꯥꯟꯅ ꯃꯥꯒꯤ ꯑꯃ ꯁꯥ ꯍꯥꯏꯕ ꯑ ꯁꯨꯠ ꯀꯣ ꯐꯅꯦꯛꯀꯥ ꯐꯤ ꯐꯤꯗꯣ ꯈꯔ ꯃꯥꯅ ꯃꯣꯐ꯭ꯂꯔ ꯑꯩꯈꯣꯏꯅ ꯃꯣꯐ꯭ꯂꯔ ꯄꯥꯏꯅꯕꯗꯣ ꯅꯨꯄꯥꯁꯤꯡꯅ ꯃꯐꯂꯥꯗꯒꯤ ꯈꯔ ꯈꯔ ꯆꯥꯎꯔꯒ ꯇꯧ ꯁꯥꯕꯤꯌꯣ ꯍꯥꯏꯕꯅꯦꯕ ꯑꯩꯅ ꯁꯥꯕꯤꯈ꯭ꯔꯕꯅꯦꯕ ꯃꯥꯐꯂꯥꯔꯗꯒꯤ ꯑꯩ ꯑꯩꯈꯣꯏ ꯄꯤꯛꯅꯤꯛ ꯆꯠꯄ ꯀꯥꯟꯗ ꯑꯩꯅ ꯄꯥꯏꯕꯗꯣ ꯑꯩꯈꯣꯏ ꯌꯠ ꯌꯏ ꯈꯣꯏ ꯆꯠꯄꯗꯣ ꯑꯗꯨ ꯌꯥꯝ ꯄꯤꯛꯄꯗꯤ ꯅꯠꯇꯦꯗꯅ ꯌꯥꯝ ꯆꯥꯎꯕꯁꯨ ꯅꯠꯇꯦꯗꯅ ꯑꯗꯨ ꯃꯥ ꯃꯥꯒꯤ ꯑꯗꯨ ꯆꯁꯦ ꯁꯥꯕꯤꯕꯅꯦꯕ ꯏꯕꯥꯅꯤꯒꯤ ꯑꯃ ꯑꯃ ꯑꯗꯨ ꯃꯥ ꯑꯗꯨꯗꯒꯤ ꯈꯤꯇꯪ ꯆꯥꯎꯕꯗꯣ ꯄꯥꯝꯃꯦ ꯑꯃꯒ ꯍꯥꯏꯔꯛꯄꯀꯣ ꯃꯨ ꯀꯁꯕꯤ ꯋꯥꯔꯔꯀꯣ
ꯁꯥꯕꯤꯌꯨ ꯁꯥꯕꯤꯌꯨ ꯅꯃꯥꯅꯕꯦ ꯁꯤꯡꯅꯤꯅ ꯅꯃꯥꯟꯅꯕꯤꯁꯤꯡꯅꯤꯅ ꯑꯩꯈꯣꯏꯒꯤ ꯁꯥꯕꯤꯗ꯭ꯔꯁꯨ ꯃꯣꯏꯒꯤ ꯁꯥꯕꯤ ꯕꯤꯔ
ꯃꯥꯗ ꯑꯩ ꯁꯪꯕ ꯃꯇꯝꯗ ꯑꯗꯨꯝ ꯁꯥꯕꯤꯌꯣ ꯍꯥꯏꯕꯅꯦꯕ ꯑꯩ ꯍꯣꯏ ꯍꯥꯏꯔꯒ ꯂꯩꯕꯅꯦ ꯑꯗꯨꯒ ꯍꯣꯏ ꯅꯠꯇꯦ ꯅꯠꯇꯦ ꯅꯠꯇꯦ ꯅꯠꯇꯦ ꯅꯠꯇꯦ ꯑꯩꯈꯣꯏ ꯍꯥꯏ ꯁ꯭ꯀꯨꯜꯒꯤꯅꯦ ꯎꯝ ꯃꯥ ꯅꯠꯇꯦ ꯀꯩꯅꯣ ꯄ꯭ꯔꯣꯖꯦꯛꯠꯒꯤꯦꯅꯦꯃ ꯑꯗꯨꯣ ꯎꯝ ꯃꯥꯗꯣ ꯍꯟꯗꯛ ꯄꯥꯝꯂꯛꯄ ꯃꯥꯜꯂꯦ ꯅꯪ ꯁꯥꯈ꯭ꯔꯕꯣ ꯍꯪꯉꯕꯣ ꯑꯩ ꯀꯔꯤ ꯅꯪ ꯀꯥꯏꯗꯩꯅꯣ ꯁꯥꯗ꯭ꯔꯦꯌꯦ ꯑꯩ ꯃꯥꯅ ꯁꯥꯕꯤꯔꯣ ꯑꯩ ꯌꯨꯝ ꯂꯩꯔꯀꯥꯟꯗ ꯁꯥꯕꯤꯔꯣ ꯍꯥꯏꯕꯅꯦꯕ ꯏꯃꯥꯟꯅꯕꯤꯒꯤ ꯑꯩ ꯑ ꯁꯥꯕ ꯂꯣꯏꯗ꯭ꯔꯤꯉꯩꯗꯨꯀꯣ ꯑꯃ ꯏꯃꯥꯟꯅꯕꯤꯒꯤ ꯁꯥꯔꯤꯉꯩꯗ ꯃꯥ ꯍꯥꯏꯔꯛꯄꯅꯦꯕ ꯑꯁꯤ ꯂꯣꯏꯔꯗꯤ ꯁꯥꯕꯤꯒꯤ ꯍꯣꯏꯅꯦ ꯍꯥꯏꯕꯤꯕꯅꯦꯕ ꯑꯗꯨ ꯑꯃꯨꯛꯒ ꯃꯥꯗ ꯂꯣꯏꯔꯝꯒꯅꯦꯅ ꯈꯟꯕ ꯃꯥꯜꯂꯦꯔꯦ ꯅꯍꯥꯟꯅ
ꯑꯗꯣ ꯍꯟꯗꯛ ꯆꯍꯤꯁꯦ ꯍꯟꯗꯛ ꯆꯍꯤꯁꯦ ꯅꯪ ꯍꯥꯏꯕꯗꯤ ꯐꯤꯁꯦ ꯀꯌꯥꯗꯤ ꯁꯥꯈ꯭ꯔꯕ ꯑꯁꯤ ꯏꯝꯐꯥꯜ ꯂꯥꯛꯇ꯭ꯔꯤꯉꯩꯗꯗꯤ
ꯑꯩꯔꯣ ꯏꯃꯥꯟꯅꯕꯤꯒꯤ ꯃꯇꯥꯏ ꯃꯇꯥꯏ ꯈꯛꯇ ꯀꯣ ꯁꯥ ꯌꯥꯎꯗꯕꯤꯗ ꯃꯇꯥꯏ ꯃꯇꯥꯏ ꯁꯥꯕꯗꯣ ꯃꯇꯥꯏꯗꯣ ꯀꯌꯥ ꯁꯨꯔꯒꯦ ꯑꯃ ꯑꯅꯤ ꯃꯥꯒꯤ ꯑꯅꯤ ꯑꯍꯨꯝ ꯁꯨꯔꯨꯔꯃꯨꯅꯤ ꯑꯩꯒꯤ ꯑ ꯐꯅꯦꯛ ꯄꯨꯔꯥ ꯂꯣꯏꯁꯤꯟꯕ ꯔꯥꯅꯤ ꯔꯥꯅꯤ ꯐꯤ ꯀꯣ ꯑꯃ ꯂꯣꯏꯁꯤ ꯆꯤꯡꯈ꯭ꯔꯦ ꯑꯗꯨꯒ ꯃꯇꯥꯏꯁꯦ ꯑꯅꯤ ꯑꯍꯨꯝꯔ ꯑꯣꯏꯔꯝꯅꯤ
ꯑꯁ ꯑꯗꯨꯗꯤ ꯌꯥꯝ ꯁꯥꯕꯤꯈ꯭ꯔꯦꯅꯦ ꯂꯥꯏꯈ꯭ꯔꯦ ꯑꯃꯨꯛ ꯂꯥꯛꯑꯒ ꯁꯥꯅꯤꯡꯉꯥꯏꯗꯤ ꯅꯪꯒꯤꯗꯤ ꯂꯥꯏꯈ꯭ꯔꯦꯕ
ꯂꯩ ꯑ ꯑꯩꯒꯤ ꯅꯠꯇꯦ ꯑꯗꯨꯗꯤ ꯃꯥ ꯃꯥ ꯃꯇꯥꯏꯒꯤ ꯈꯛꯇ ꯄꯥꯝꯕꯒꯤ ꯍꯥꯏꯔꯛꯄꯅꯦ ꯃꯁꯥ ꯌꯥꯎꯗꯦ ꯃꯁꯥ ꯑꯣꯗꯔꯇꯧꯗ ꯃꯥ ꯃꯇꯥꯏ ꯃꯇꯥꯏ ꯑ ꯄꯄꯤꯛꯄꯗꯣ ꯑꯄꯤꯛꯄꯗꯣ ꯑꯗꯨ ꯄꯥꯝꯃꯦ ꯍꯥꯏꯔꯛꯄꯅꯦꯕ ꯈꯪꯗ꯭ꯔꯦ
ꯐꯪꯗꯅ ꯏꯅꯥꯎꯅꯨꯄꯤ ꯑꯃꯁꯨ ꯁꯥꯍꯟꯒꯦ ꯍꯥꯏꯔꯒ ꯃꯥꯁꯦ ꯑꯗꯨꯝ ꯌꯨꯝꯗ ꯂꯥꯛꯑꯁꯨ ꯐꯤ ꯁꯥꯅꯤꯡꯉꯥꯏ ꯃꯥꯁꯨ ꯀꯟꯕꯀꯣ ꯊꯕꯛ ꯍꯥꯏꯕꯗꯤ ꯃꯣꯏ ꯊꯕꯛ ꯌꯥꯝ ꯀꯔꯤ ꯍꯥꯏꯅꯤ ꯋꯥꯕꯅꯤꯅ ꯑꯗꯨꯝ ꯔꯦꯁ ꯇꯧꯅꯤꯡꯉꯥꯏ
ꯑ ꯍ ꯍ ꯍ
ꯑꯗꯨꯒꯤ ꯍꯥꯏꯖ
ꯎꯝ ꯍꯝ ꯍꯝ
ꯍꯪꯗꯔꯦ
ꯀꯩꯅ ꯁꯥꯒꯅꯨꯗ ꯇꯨꯃꯤꯟꯅ ꯂꯩꯌꯣ ꯑꯗꯨꯝ ꯀꯔꯤ ꯋꯥꯅꯕ
ꯀꯥꯏ ꯍꯥꯏꯒꯦ ꯑꯗꯨꯃꯥꯏꯅ ꯍꯥꯏꯔꯛꯄꯅꯣ ꯑꯣ ꯍꯦ
ꯂꯩꯔꯣ ꯂꯩꯔꯣ ꯋꯥ ꯃꯁꯥ ꯋꯥꯍꯟꯒꯅꯨ ꯁꯣꯛꯍꯟꯒꯅꯨ
ꯍ ꯑꯩꯁ ꯃꯇꯝ ꯃꯇꯝ ꯂꯩꯔꯗꯤ ꯑꯩꯗꯤ ꯁꯥꯗꯣꯏꯅꯦ ꯃꯇꯝ ꯂꯩꯇꯕꯒꯤꯅꯦ
ꯍꯣꯏ ꯃꯇꯝ ꯃꯇꯝ ꯃꯔꯤꯗ ꯁꯑꯣ ꯑꯗꯨ ꯃꯇꯝ ꯀꯌꯥꯝ ꯌꯥꯎꯗꯕꯗꯣ ꯅꯣꯏ ꯅꯅꯥꯎꯅꯨꯄꯤꯁꯨ ꯋꯥꯔꯝꯒꯅꯦꯕ
ꯎꯝ ꯑꯗꯨꯒꯤ ꯑꯩ ꯍꯥꯏꯅꯤꯡꯗ ꯍꯥꯏꯔꯗꯤ ꯃꯥꯗꯣ ꯑꯩ ꯅ ꯁꯪꯗꯦ ꯀꯩ ꯁꯥꯎꯔꯛꯀꯅꯤꯕ ꯅ ꯅꯣꯏꯁꯨ ꯈꯪꯉꯤꯕ ꯂꯥꯎꯔ
ꯊꯥꯡꯉꯦ ꯂꯥꯎꯅꯥ ꯀꯅꯤ ꯀꯥꯡꯒꯦ ꯃꯁꯥꯒꯦ ꯃꯁꯥꯒꯤ ꯐꯥꯎ ꯁꯥꯔꯝꯕꯅ ꯍꯣꯏ ꯁꯦꯡ
ꯌꯒꯤ ꯀ ꯀꯗꯥ ꯍꯥꯏꯒ ꯍꯥꯏꯒꯗ
ꯃꯥꯅ ꯉꯥꯡꯂꯛꯀꯗꯕꯗꯣ ꯅꯣꯏ
ꯇꯥꯅꯤꯡꯗꯕꯗꯣ ꯇꯥꯅꯤꯡꯗꯕꯒꯤ ꯑꯩ ꯍꯥꯏꯔꯣꯏ
ꯅꯪ ꯅꯪ ꯁꯪꯉ ꯀꯥꯟꯗ ꯎꯝ ꯁꯨꯇꯤꯒꯨꯝꯕ ꯂꯩꯔꯀꯥꯟꯗ ꯁꯥꯔꯣꯏ
ꯁꯨꯇꯤꯕꯨꯘꯤ ꯑꯁ ꯍꯥꯏꯥꯏꯒꯅꯣ ꯇ ꯁꯨꯇꯤ ꯗꯤ ꯂꯩ ꯂꯩꯇ꯭ꯔꯦ ꯁꯟꯗꯦꯗꯒꯤ ꯍꯦꯟꯟꯅ ꯂꯩꯇꯦ
ꯍꯣꯏ ꯁꯟꯗꯦꯗꯨꯁꯨ ꯁꯥꯕ ꯌꯥꯔꯗꯤꯀꯣ ꯅꯣꯡꯃꯒꯤ ꯑ ꯊꯥ ꯊꯥ ꯑꯅꯤꯗ ꯊꯥ ꯑꯅꯤꯗ ꯐꯅꯦꯛ ꯃꯇꯥꯒꯤꯗ ꯑꯃꯗꯤ ꯂꯣꯏꯁꯤꯟꯕ ꯉꯝꯒꯅꯤ ꯁꯟꯗꯦ ꯁꯟꯗꯦ ꯈꯛꯇ ꯁꯥꯔꯁꯨ
ꯑꯁ ꯑꯁꯤꯗ ꯄꯨꯔꯛꯑꯒ ꯁꯥꯁꯤꯔꯥ ꯈꯪꯗ꯭ꯔꯦꯗ ꯑꯩꯈꯣꯏ ꯔꯨꯝꯗ
ꯅꯨꯡꯘꯡꯘ ꯅꯪꯋꯘ꯭ꯔꯥꯘꯤ ꯁ